ꯍꯜꯂꯣ
ꯀꯩꯗꯧꯕꯤꯔꯤꯒꯦ
ꯂꯩꯔꯤꯌꯦ
ꯅꯨꯡꯗꯨꯨꯕꯣ ꯅꯨꯡ ꯎ ꯑꯥ ꯍꯥꯞꯆꯟꯂꯣ ꯍꯥꯞꯆꯟꯂꯣ
ꯎꯝ
ꯍꯜꯂꯣ
ꯅꯨꯡ ꯂꯩꯔꯦꯕ
ꯍꯜꯂꯣ
ꯍꯜꯂꯣ ꯇꯥꯏꯌꯦ ꯇꯥꯗ꯭ꯔꯕꯣ ꯊꯥꯗꯕ꯭ꯔꯣ ꯍꯂꯣ
ꯑꯣ ꯍꯜꯂꯣ ꯇꯥꯏ ꯇꯥꯏ
ꯇꯥꯔꯦ ꯅꯨꯡ ꯂꯩꯔꯦꯕ
ꯑꯥ ꯂꯩꯩꯔꯦ
ꯎꯝ ꯈꯔ ꯂꯩꯔꯒ ꯑꯗꯨ ꯗꯥꯏꯃꯟ ꯅꯣꯜꯂꯛꯀꯅꯤ
ꯨꯅꯨꯡꯖꯦ
ꯅꯨꯡꯁꯦ ꯁꯨꯝ ꯀꯨꯏꯔ ꯀꯨꯏꯔ ꯇꯥꯏꯃꯟ ꯑꯣꯟꯂꯛꯀꯗꯣꯏꯅꯦ
ꯍꯌꯦꯡ ꯇꯨꯃꯤꯟꯅ ꯍꯣꯒꯥꯏꯔꯒ ꯂꯧꯊꯣꯛꯑꯒ ꯀꯥꯏꯊꯣꯛꯀꯗꯧꯅꯤ ꯗꯣꯛꯇꯔꯗ ꯍꯣꯒꯥꯏꯔꯗꯤ ꯗꯣꯛꯇꯔꯅ ꯂꯧꯈ꯭ꯔꯅꯤ
ꯗꯣꯛꯇꯔ ꯂꯧꯒ꯭ꯔꯅꯤ ꯑꯗꯨ ꯏꯁꯥꯅ ꯑꯗꯨꯝ ꯍꯣꯒꯥꯏꯕ ꯇꯥꯔꯦ ꯑꯗꯨꯗ
ꯎꯝ ꯅꯨꯡ ꯂꯩꯕꯁꯤꯕꯨ ꯀꯔꯤ ꯐꯥꯎꯕꯤꯒꯦ ꯏꯁꯥꯁꯦ
ꯅꯨꯡ ꯂꯩꯕꯁꯤꯕꯨꯀꯔꯤ ꯅꯍꯥꯟꯗꯤ ꯁꯤꯒꯦ ꯇꯧꯔꯝꯃꯦ
ꯑꯁ ꯑꯩꯁꯨ ꯑꯍꯥꯟꯕꯗ ꯑꯩꯅ ꯋꯥꯕꯁꯤꯗꯤꯕꯣ ꯑꯩ ꯑꯥꯗ ꯂꯩꯀꯥꯟꯗ
ꯀꯩꯅꯣꯒꯤ ꯅꯨꯡꯆꯠ ꯃꯥꯜꯜꯂꯤꯅꯦ
ꯍꯧꯕ ꯅꯨꯃꯤꯠꯇꯗꯤ ꯅꯨꯡꯗꯤ ꯅꯪ ꯍꯥꯟꯅꯗꯒꯤꯩ ꯂꯩꯔꯕꯅꯦ ꯑꯗꯣ ꯑꯗꯨꯒꯤ ꯁꯥꯏꯖꯇꯨꯗ ꯈꯤꯇꯪ ꯃꯅꯨꯡꯗ ꯈꯤꯇꯪ ꯆꯥꯎꯈꯠꯂꯛꯄ ꯀꯥꯟꯗ ꯍꯧꯔꯛꯏꯅꯦꯕ
ꯎꯝ ꯏꯁꯤꯡ ꯑꯩ ꯁꯅꯁꯂ ꯏꯁꯤꯡꯗꯨ ꯊꯛꯇꯧꯕ꯫ ꯑꯗ ꯍꯥꯏꯗꯤ ꯊꯥꯁꯤꯀꯣ ꯌꯥꯝ ꯋꯥꯠꯄꯗꯨ꯫ ꯅꯨꯡꯗꯤ ꯌꯥꯝ ꯄꯤꯛꯑꯦ ꯑꯗꯨ ꯏꯁꯤꯡ ꯊꯛꯋ ꯀꯦꯒꯦ ꯍꯥꯏꯌꯦ
ꯑꯗꯩ ꯄꯤꯛꯄ ꯍꯥꯏꯁꯦ ꯃꯣꯏ ꯁꯥꯏꯟꯁ ꯂꯩꯌꯦꯕ ꯀꯌꯥꯅꯣꯕꯗꯣ꯫
ꯑ ꯁꯥꯏꯟꯁ ꯁꯥꯏꯟꯁ ꯊꯥꯛꯈꯤꯕꯅꯦ ꯑꯩ ꯌꯦꯡꯕꯨ ꯌꯦꯡꯗꯦꯅ ꯀꯌꯥ ꯅꯣꯒꯤ
ꯁꯥꯏꯖꯇꯣ ꯌꯦꯡꯉꯣ ꯑꯗꯨꯗꯨꯒ ꯅꯪ ꯑꯜꯇ꯭ꯔ ꯁꯥꯎꯟꯗꯤ ꯀꯔꯝ ꯀꯥꯟꯗꯧ ꯂꯧ ꯍꯥꯏꯒꯦ
ꯑꯜꯇ꯭ꯔꯥꯁꯥꯎꯟ ꯐꯥꯔꯠꯇꯔꯤꯗꯥꯗ ꯃꯣꯏ ꯈꯜꯂꯔ ꯆꯠ ꯀꯩꯅꯣ
ꯀꯋꯥꯏꯗ ꯂꯧꯒꯦ
ꯑꯦꯁꯕꯥꯟꯇ ꯂꯧꯏ
ꯑꯦ ꯑꯁ ꯅꯪ ꯃꯊꯪ ꯆꯠꯂꯒꯗꯤ ꯍꯥꯏꯔꯛꯑꯣ ꯑꯩꯁꯨ ꯆꯠꯀꯗꯣꯏꯅꯦꯕꯀꯣ ꯑꯦꯗꯚꯥꯟꯁ ꯅꯠꯇꯕ ꯀꯩꯅꯣꯗ ꯑꯦꯗꯚꯥꯟꯁ ꯂꯨꯄꯥ ꯀꯌꯥ ꯂꯧꯒꯦ
ꯀꯩꯅꯣ ꯑꯜꯇ꯭ꯔ ꯁꯥꯎꯟ ꯂꯧꯒꯗ꯭ꯔꯥ
ꯎꯝ
ꯈꯪꯗꯦ ꯑꯗꯨꯗꯤ ꯑꯩ ꯀꯩꯅꯣꯒꯤꯗꯗꯤ ꯏꯃꯥꯔꯖꯦꯟꯁꯤ ꯇꯤꯛꯀꯦꯠꯀꯤꯗꯨꯗꯤ ꯆꯥꯝꯔꯤꯄꯥꯥꯟ ꯂꯧꯈꯤꯕꯦꯕ‌ ꯀꯩꯅꯣꯗ ꯍꯥꯏꯖꯕ ꯍꯥꯏꯅ ꯌꯥꯗꯦ ꯇꯕꯨ ꯀꯨꯏꯌꯦꯕ ꯌꯥꯝ
ꯀꯩꯅꯣꯗ ꯆꯠꯀꯗꯧꯅꯤ ꯑ ꯅꯥꯒꯥ ꯃꯄꯥꯜꯗꯅꯤ ꯑꯃ ꯂꯩꯌꯦꯕ ꯌꯥꯝ ꯍꯩꯕ ꯌꯥꯝ ꯆꯨꯝꯕ ꯆꯨꯝꯁꯨ ꯌꯥꯝ ꯆꯨꯝꯕ꯫ ꯌꯥꯝ ꯊꯤ ꯌꯥꯝ ꯗꯥꯏꯔꯦꯛ ꯗꯥꯏꯔꯦꯛ ꯆꯨꯝꯅ ꯍꯥꯏꯕ ꯑꯃ ꯂꯩꯌꯦꯕ꯫ ꯗꯣꯛꯇꯔꯅ ꯗꯣꯛꯇꯔꯅ ꯍꯥꯏꯔꯛꯄꯅꯦꯕ ꯑꯗꯣ ꯑꯗꯨꯒꯤ ꯃꯐꯝꯗꯣ
ꯑꯗꯨꯗ ꯑꯗꯨꯗ ꯆꯠꯄꯅ ꯐꯅꯦꯕ ꯗꯣꯛꯇꯔ ꯍꯥꯏꯔꯛꯄ ꯍꯥꯏꯁꯦ ꯗꯣꯛꯇꯔꯗ ꯗꯣꯛꯇꯔꯁꯨ ꯑꯩ ꯈꯪꯅꯔꯦꯕ ꯔꯤꯝꯁꯀꯤ ꯄ꯭ꯔꯣꯐꯦꯁꯥꯔꯅꯦꯕ꯫
ꯎꯝ
ꯑꯗꯨꯗꯨꯅ ꯃꯉꯣꯟꯗ ꯐꯖꯅ ꯇꯥꯟꯅꯩꯕ ꯑꯩꯗꯤ꯫ ꯑꯗꯨꯗꯨ ꯑꯗꯣ ꯑꯜꯇ꯭ꯔ ꯁꯥꯎꯟ ꯂꯧꯐꯝꯗꯨꯁꯨ ꯃꯥꯅ ꯍꯥꯏꯔꯛꯄꯅꯦ ꯅꯒꯥ ꯃꯄꯥꯜꯗ ꯌꯥꯝ ꯐꯕꯅꯦ ꯌꯥꯝ ꯍꯕꯅꯦ ꯑꯗꯨ ꯉꯥꯛꯇꯅꯦ ꯂꯧꯔꯤꯁꯤꯥ ꯂꯞꯄꯁꯨ ꯂꯞꯅ ꯗꯨ ꯇꯥꯟꯅ ꯆꯠꯂꯦꯒꯅꯤ ꯑꯇꯩ ꯑꯇꯩꯅ ꯑꯇꯩꯅꯅꯦ ꯁꯥꯏꯖꯁꯦ ꯈꯦꯠꯅꯕꯅꯦꯅ ꯃꯤꯅ ꯍꯥꯏꯔꯛꯄꯁꯦ ꯑꯩ ꯑꯃꯗꯅ ꯏꯁꯇꯦꯟꯗꯔꯕꯥꯗꯀꯤ ꯑꯥꯏꯂꯦꯟꯗꯨꯗ ꯂꯧꯔꯦ ꯑꯗꯨꯒ ꯅꯨꯡ ꯂꯩꯔꯦ ꯇꯧꯁꯤꯜꯂꯦꯕꯣ ꯑꯗꯨꯒ ꯅꯨꯡꯁꯨ ꯑꯣꯏꯔꯝꯗꯦ ꯄꯣꯂꯤꯞ ꯑꯣꯏꯔꯝꯃꯦ꯫
ꯅꯨꯡ ꯑꯣꯏꯔꯝꯃꯗꯤ ꯑꯣꯄꯔꯦꯁꯟ ꯇꯧꯊꯣꯛꯑꯗꯣꯕꯅꯤ ꯑꯗꯨ ꯈꯨꯗꯛꯇꯨꯗ ꯑꯗꯨꯝ ꯅꯨꯡꯗꯤ ꯌꯥꯗꯦꯕ ꯆꯥꯎꯑꯦ ꯐꯥꯏꯚ ꯐꯥꯏꯚ ꯑꯦꯝ ꯑꯦꯝ ꯑꯗꯨꯃꯥꯏꯅ ꯂꯩ꯫
ꯇꯔꯣ ꯑꯗꯨ ꯅꯨꯡ ꯊꯣꯛꯂꯛꯄꯩ ꯅꯥꯏ ꯍꯥꯏꯅꯦ꯫
ꯍꯥ
ꯅꯨꯡ ꯊꯣꯛꯂꯛꯄꯩꯗꯣ
ꯑ ꯑꯩꯗꯤ ꯅꯨꯡꯊꯣꯛꯂꯛꯄꯩꯗꯨ ꯑꯝꯇ ꯈꯪꯍꯧꯗ꯭ꯔꯦ ꯅꯥꯏꯅ ꯅꯥꯍꯧꯗ꯭ꯔꯦꯕ ꯑꯩꯗꯤ ꯅꯨꯡ ꯊꯣꯛꯂꯛ ꯄꯁꯤ ꯆꯥꯎꯅ ꯊꯣꯛꯂꯛꯑꯗꯤ ꯅꯥꯏ ꯋꯥꯅꯤ ꯊꯨꯒꯥꯏꯔꯒ ꯊꯣꯛꯑꯗꯤ ꯄꯤꯛꯇꯣꯏꯅꯤ ꯑꯗꯣ ꯑꯩ ꯅꯨꯡꯁꯦ ꯍꯧꯖꯤꯛ ꯀꯩꯒꯨꯝꯕ ꯆꯥꯎꯔꯝꯃꯦ ꯈꯜꯂꯁꯨꯅꯦ ꯃꯦꯆꯤꯟ ꯇꯧꯔ ꯊꯨꯒꯥꯏꯕ ꯌꯥꯏꯕ ꯅꯨꯡꯒꯤ ꯃꯅꯨꯡꯗ ꯑꯗꯨꯝ ꯑꯗꯨꯒ ꯄꯤꯛꯅ ꯇꯞꯅ ꯑꯗꯨꯝ ꯄꯤꯛꯅ ꯑꯗꯨꯝ ꯇꯥꯍꯟꯈꯤꯗꯣꯏꯅꯦꯕ ꯅꯥꯔꯣꯏꯕꯗꯨꯗꯤ
ꯄꯥꯏꯊꯣꯔꯛꯑꯗꯤ ꯅꯥꯗꯣꯏꯅꯤꯅꯦ ꯑ ꯃꯇꯨꯝ ꯑꯃꯨꯛ ꯄꯥꯏꯊꯣꯔꯆꯈꯤꯕꯅꯦ
ꯑꯣ ꯃꯇꯨꯡ ꯑꯣꯏꯅ ꯑꯗꯨꯝ ꯂꯥꯛꯑꯗꯤ ꯅꯪ ꯅꯗꯣꯏꯅꯦ ꯊꯨꯒꯥꯏꯒꯗꯧꯕ ꯍꯥꯟꯅ ꯊꯨꯒꯥꯏ ꯅꯪ ꯅꯥꯅꯤꯡꯗ꯭ꯔꯗꯤ ꯊꯨꯒꯥꯏꯁꯦ ꯍꯥꯏꯌꯣ ꯁꯣꯞ ꯋꯦꯕ ꯂꯤꯇꯣꯠ ꯁꯤꯅ ꯂꯩꯅꯩ ꯝ ꯊꯨꯒꯥꯏꯅꯕ
ꯎꯝ ꯑꯗꯨꯝ ꯊꯥꯖꯕꯣ
ꯅꯥꯕ ꯇꯥꯜꯂꯗꯤ ꯑꯗꯨ ꯅꯥꯕꯅꯦ ꯅꯥꯕꯅꯦ ꯑꯁ ꯊꯣꯛꯂꯛꯄꯗꯨꯅ ꯑꯃꯨꯛ ꯍꯟꯅ ꯅꯥꯗꯣꯏꯅꯤ ꯄꯥꯏꯞ ꯌꯔꯤꯟ ꯄꯥꯏꯞ ꯇꯧꯔ ꯊꯂꯛꯄꯗꯨꯗꯤ ꯑꯩꯁ ꯅꯥꯒ꯭ꯔ ꯆꯥꯠꯅꯩ ꯑꯗꯨꯗꯤ
ꯅꯥꯏ ꯍꯥꯏꯕꯅꯤ ꯌꯥꯝ ꯅꯥꯕ ꯌꯥ ꯍꯔ ꯄꯦꯟ ꯀꯂ ꯀꯥꯞꯁꯤꯟ ꯇꯥꯔꯗꯤ ꯄꯦꯟ ꯀꯜꯂꯔ ꯀꯞꯁꯤꯜꯂ ꯊꯣꯡꯅꯤꯈꯤ ꯇꯔ ꯅꯠꯇꯗꯤ ꯑꯁ ꯌꯥꯝ ꯅꯥꯕꯗꯣ ꯑꯗꯨꯝ ꯈꯪꯉꯦꯗꯤ
ꯀꯤꯂꯔ ꯑꯅꯤꯅꯦꯕ ꯊꯥꯔꯤꯕꯣ
ꯎꯝ ꯀꯥ ꯌꯥꯔꯤꯁꯤ
ꯄꯦꯟꯀꯤꯂꯜ ꯌꯥꯝ ꯀꯥꯞꯁꯨ ꯐꯕ ꯅꯠꯇꯦꯗ
ꯎꯝ ꯐꯕꯗꯤ ꯐꯕ ꯅꯠꯇꯦ ꯑꯗꯨꯁꯨ ꯅꯥꯕꯗꯤ ꯑꯁ ꯁꯤꯅꯤꯡꯕ ꯑꯃ ꯌꯥꯎꯕꯅꯤ
ꯑꯣ ꯍꯣꯏ ꯑꯁꯤꯡꯕ ꯏꯃ ꯑꯩꯁꯦ ꯅꯥꯟꯅ ꯆꯠꯄ ꯉꯝꯗ꯭ꯔꯦꯗ ꯑꯩꯗ ꯈꯣ ꯕꯥ ꯑꯗꯨ ꯂꯥꯛꯇꯕ ꯒꯨꯍꯥꯇꯤ ꯆꯠꯈꯤꯕ ꯑꯁ ꯑꯩ ꯈꯛꯇꯒ ꯑꯩ ꯊꯗ ꯑꯩ ꯋꯥꯔꯁ ꯀꯇꯥꯅꯤꯗꯦꯕ ꯍꯥꯏꯗꯤ ꯌꯨꯝꯗ ꯁꯨꯝ ꯂꯩ ꯁꯤꯠꯍꯥꯎꯒ꯭ꯔꯦ ꯑꯩꯈꯣꯏ ꯕꯥ ꯑꯩꯈꯣꯏ ꯑꯩꯈꯣꯏ ꯍ ꯈꯨꯃꯥꯏ ꯑꯩꯈꯣꯏꯁꯤꯗꯤ ꯂꯩꯗꯅ ꯑꯗꯣ ꯍꯥꯏꯗꯤ ꯃꯣꯏ ꯁꯤ ꯅꯠꯇ꯭ꯔ ꯀ ꯀꯥꯁ ꯂꯩ ꯇꯧ ꯃꯂꯑ
ꯑꯩꯗꯤ ꯑꯩꯗꯤ ꯍꯦꯛ ꯍꯧꯔꯛꯄꯩꯗꯨꯗ ꯉꯥꯏꯍꯥꯛ ꯐꯖꯅ ꯈꯥꯡꯉꯦ ꯈꯥꯡꯉꯦ ꯈꯥꯡꯉꯀꯥꯟꯗ ꯄꯦꯟ ꯀꯤꯂꯔ ꯑꯃ ꯆꯥꯁꯜꯂꯛꯑꯦ ꯄꯦꯟ ꯀꯤꯂꯔ ꯑꯃ ꯆꯥꯁꯜꯂꯑꯦ ꯑꯗꯩꯗꯤ ꯑꯃꯨꯛ ꯈꯥꯡꯉꯦ ꯉꯥꯏꯍꯥꯛ ꯑꯗꯩ ꯄꯦꯟꯀꯤꯜꯂꯔꯗꯨ ꯃꯌꯥꯛꯇꯨꯅ ꯐꯈ꯭ꯔꯦ ꯐꯈ꯭ꯔ ꯃꯇꯨꯡꯗ ꯐꯈ꯭ꯔ ꯃꯇꯨꯡꯗꯩꯗ ꯀꯩꯅꯣ ꯇꯧꯔꯦ ꯑꯜꯇ꯭ꯔ ꯁꯥꯎꯟ ꯂꯧꯒꯦꯅ ꯆꯠꯂꯨꯔꯦ ꯄꯤꯛꯃꯟꯗꯅ ꯎꯗ꯭ꯔꯦ ꯑꯜꯇ꯭ꯔꯁꯥꯎꯟꯗ ꯇꯥꯗ꯭ꯔꯦ ꯑꯗꯒꯤ ꯅꯣꯡꯉꯥꯜꯂꯒ ꯑꯃꯨꯛ ꯅꯥꯕ ꯑꯃꯨ ꯍꯧꯔꯦ ꯇꯥꯏꯃꯤꯡꯗ ꯆꯞ ꯆꯥ ꯃꯥꯥꯏ ꯄꯦꯡꯀꯤꯜ ꯑꯃ ꯃꯌꯥꯛꯇ ꯂꯣꯏꯈꯤꯕ ꯄꯦꯡꯀꯤꯜ ꯑꯃꯛ ꯆꯥꯥꯁꯜꯂꯦ ꯑꯗꯨꯁꯨ ꯂꯩꯕ ꯄꯦꯡꯀꯜ ꯑꯃꯨꯛ ꯆꯥꯁꯤꯜꯂꯦ ꯑꯗꯒꯤ ꯃꯊꯪꯗꯤ ꯅꯥꯔꯛ ꯅꯥꯇ꯭ꯔꯁꯨ ꯆꯥꯕ ꯍꯧꯔꯛꯑꯦ ꯑꯨꯛꯇ ꯑꯗꯨꯝ ꯅꯥꯔꯛꯑꯅꯤꯅ ꯑꯗꯒꯤꯗꯤ ꯈꫭ ꯃꯥꯅ ꯆꯥꯔꯨꯅꯨ ꯅꯪ ꯅꯥꯕ ꯐꯔꯅꯤ ꯍꯥꯏꯕꯅꯤ ꯂꯥꯏ ꯈꯨꯣꯏꯔꯝꯃꯕꯅꯦ ꯁꯤꯅꯦꯕ ꯑꯩ ꯍꯥꯏꯁꯦ ꯑꯁ ꯏꯃꯥ ꯅꯪ ꯈꯪꯉꯣꯏ ꯂꯥꯏ ꯈꯨꯣꯏꯔꯨꯝꯕꯁꯤ ꯁꯤ ꯀꯃꯥꯏꯅ ꯐꯗꯣꯏꯅꯣ ꯁꯤ ꯅꯨꯡꯇꯤꯒꯤ ꯅꯥꯔꯤꯅꯤ ꯆꯥꯔꯅꯤ ꯍꯥꯏꯔ ꯑꯩꯈꯃꯥꯏꯅ ꯍꯥꯏꯁꯦ ꯍꯣꯏ ꯉꯁꯤꯗꯪꯗꯤ ꯅꯪ ꯅꯥꯔꯦ ꯍꯥꯏꯔ ꯀꯥꯟꯗ ꯆꯥꯔꯣ ꯅꯥꯗ꯭ꯔꯒꯗꯤ ꯆꯥꯔꯨꯔꯅꯨꯅꯦ ꯍꯥꯏꯔꯤꯛꯁꯦ ꯑꯗꯣ ꯂꯩꯔꯦ ꯑꯗꯨ ꯅꯨꯃꯤꯠꯇꯣ ꯆꯥꯗꯕꯤꯗ ꯉꯥꯏꯔꯦ ꯅꯔ ꯅꯥꯔꯛꯇꯦ ꯑꯗꯨ ꯅꯨꯃꯤꯠꯇꯒꯤ ꯍꯧꯖꯤꯛꯐꯥꯎ ꯅꯥꯗ꯭ꯔꯤ
ꯍ ꯑꯩꯁꯦ ꯑꯗꯨꯝ ꯅꯍꯥꯟ ꯅꯍꯝ ꯆꯅꯤꯝ ꯇꯗ꯭ꯔꯤꯕ ꯑꯗꯣ ꯍꯥꯏꯗꯤ ꯂꯩ ꯃꯤꯅ ꯈꯤꯇꯪ ꯈꯤꯇꯪ ꯃꯗꯤ ꯈꯔꯗꯤ ꯂꯩꯗꯅ ꯂꯩꯌꯦꯕ ꯑꯗꯨ ꯑꯣꯏꯦ
ꯃꯔꯛ ꯃꯔꯛꯇ ꯆꯥꯕ ꯌꯥꯏꯗ ꯅꯪ ꯑꯣꯛ ꯁꯟꯒꯦ ꯀꯥ ꯑꯗꯨꯗꯤ ꯑꯩꯒꯤꯗꯨꯗꯤ ꯂꯥꯏꯒꯤ ꯍꯦꯟꯕꯩ ꯋꯥꯅꯤ
ꯁꯨ ꯍꯗꯤ ꯑꯣꯏꯣꯏꯗ ꯆꯁꯂ ꯍꯣꯗ
ꯑꯍꯥꯡꯒꯁꯦ ꯄꯀꯣꯔꯥ ꯊꯣꯡꯕ ꯈꯥꯃꯩꯟꯁꯤꯟ ꯃꯌꯥꯝ ꯆꯥꯁꯤꯟꯈ꯭ꯔꯕꯅꯤ ꯁꯣꯏꯗꯅ
ꯑꫭ ꯈꯥꯃꯩꯟꯁꯤꯟ ꯁꯤꯒꯨꯝꯕꯗꯤ ꯍꯦꯂꯣ ꯍꯥꯏꯌꯦ
ꯎꯝ ꯎꯝ
ꯑꯗꯒꯤ ꯑꯩꯗꯤ ꯏꯁꯤꯡꯁꯨ ꯌꯥꯝ ꯊꯛꯇꯕ ꯉꯥꯏꯍꯍꯩ ꯇꯥꯖꯔꯗꯕꯅꯤ ꯉꯍꯥꯟꯅꯤ ꯏꯪꯁꯨ ꯊꯛ ꯊꯋꯥ ꯁꯥꯗꯕ ꯁꯥꯂꯛ ꯁꯔꯥꯅꯤ
ꯏꯁꯤꯡꯁꯦ ꯐꯖꯅ ꯊꯛꯑꯦ ꯃꯔꯤꯃꯨꯛꯀꯤ ꯆꯥꯡ ꯊꯝꯑꯝꯅꯤ
ꯎꯝ
ꯀꯩꯅꯣꯒꯤ ꯍꯕ ꯗꯥ ꯅꯣ ꯖꯤ ꯕꯤꯞꯁꯤꯅ ꯌꯦꯡ ꯆꯧꯁꯤꯔꯣ
ꯍꯥ
ꯖꯤ ꯐꯤꯞꯇꯤꯟ
ꯖꯤ ꯐꯤꯝꯇꯤꯟꯗꯣ ꯑꯩꯈꯣꯢ ꯀꯥꯡꯕꯨꯁꯤ ꯆꯠꯀꯗꯕ ꯃꯥꯟꯗꯦ ꯈꯪꯗꯦꯅ ꯑꯩ ꯢꯇꯣꯝ ꯌꯥꯎꯗꯕ ꯇꯟꯗꯅ ꯅꯣꯏ ꯃꯔꯛꯇ
ꯑꯗꯣ ꯅꯨꯡꯉꯤꯢꯅꯤ ꯑꯗꯨꯝ ꯀꯨꯏꯔꯦꯕ ꯑꯩ ꯂꯇꯩ ꯑꯗꯨ ꯃꯃꯥꯡꯗꯦ ꯑꯗꯨꯝ ꯍꯧꯔꯤꯕ ꯑꯩ ꯆꯠ ꯂꯈꯤꯗ ꯃꯥꯁꯨ ꯇꯤꯀꯦꯜ ꯂꯧꯔꯛꯀꯅꯤꯗꯤ ꯍꯥꯢꯕꯅꯤ ꯃꯥ ꯆꯠꯇꯧꯕꯅꯤ
ꯎꯝ ꯑꯁ ꯑꯗꯨ ꯑꯩ ꯏꯃꯥꯟꯅꯅꯕꯁꯤꯡꯗ ꯑꯝꯇ ꯍꯪꯉꯛꯈꯤꯒꯦ ꯑꯩꯁꯨ ꯑꯩꯗꯤ ꯈꯪꯅꯗꯕ ꯑꯇꯩ ꯌꯥꯎꯔꯗꯤ ꯇꯠꯂꯦ ꯏꯁꯥꯥꯁꯦ ꯌꯥꯝꯅ
ꯍꯣꯏ ꯍꯣꯏ ꯆꯝꯃꯦ ꯑꯗꯨꯁꯨ
ꯑꯗꯣ ꯆꯤꯡ ꯀꯥꯕꯗꯨꯗꯤ ꯆꯠꯂꯨꯔꯁꯦ ꯑꯩ ꯄꯥꯎ ꯍꯥꯏꯔꯛꯑꯒꯦ ꯍꯌꯦꯡ ꯍꯪꯆꯤꯠꯀꯨꯝꯕ
ꯆꯤꯡ ꯔꯝ ꯔꯝꯂꯩ ꯆꯠꯂꯨꯁꯤꯔꯣ
ꯔꯝꯔꯩꯗꯣ ꯂꯥꯞꯄꯦ ꯍꯥꯏꯅꯦ ꯒꯥꯔꯤ ꯃꯆꯥꯥ ꯊꯧꯕ ꯇꯥꯟꯕ ꯑꯩꯅ
ꯑꯆꯧꯕ ꯑꯃ ꯂꯩꯔꯗꯤꯀꯣ ꯆꯠꯈꯤꯕ ꯅꯨꯡꯉꯥꯢꯗꯧ ꯂꯩꯇ꯭ꯔꯣ ꯅꯃꯥꯟꯅꯕ ꯄꯨꯊꯣꯛꯄ ꯌꯥꯔꯗꯤ ꯁꯤꯗꯩ ꯆꯠꯄ ꯒꯥꯔꯤꯗꯤ ꯈꯔ ꯌꯥꯝ ꯆꯪꯗ ꯌꯥꯔꯣꯢ
ꯎꯝ
ꯑꯩꯈꯣꯏ ꯒꯥꯔꯤꯁꯤꯅ ꯈꯤꯇꯪ ꯃꯅꯤꯄꯨꯔ ꯅꯝꯕꯔ ꯑꯣꯏꯔꯝꯃꯒ ꯂꯝꯕꯤ ꯅ ꯊꯧ ꯌꯥꯔꯗꯤ ꯅꯨꯡꯉꯥꯢꯗꯧ
ꯏꯃꯥꯟꯅꯕꯩ ꯃꯥꯏꯗꯨ ꯋꯦꯁ ꯕꯦꯡꯒꯜ ꯒꯥꯔꯤꯅꯤ ꯑꯗꯨꯒ ꯑꯦꯟ ꯑꯣ ꯁꯤ ꯀꯩꯀꯥꯗꯣ ꯂꯣꯏ ꯌꯥꯎꯕ ꯃꯥꯏꯁꯦ
ꯑꯣ ꯂꯤꯂꯣꯡꯗꯒꯗꯤ ꯐꯥꯅ ꯌꯥꯝ ꯂꯩꯕꯅꯦ ꯋꯦꯁ ꯕꯦꯡꯒꯜꯗꯒꯤ ꯀꯩꯗꯒꯤ ꯑꯦꯝ ꯑꯦꯟ ꯅꯝꯕꯔ ꯑꯝꯇ ꯎꯗꯝ ꯐꯣꯔꯆꯨꯅꯔ ꯍꯣꯏꯗꯣ ꯐꯥꯅ ꯍꯣꯢ ꯃꯣꯏ ꯀꯩꯅꯣꯁꯨ ꯑꯁꯣꯟꯗꯗꯤ ꯂꯣꯏ ꯍꯣꯡꯉꯤꯀꯣ ꯊꯥꯗꯣꯔꯛꯄꯗ ꯍꯥꯢ ꯃꯣꯏꯅ ꯃꯣꯢ ꯁꯨꯋꯥꯢꯗ ꯇꯥꯡ ꯇꯥꯡ ꯌꯣꯡꯖꯤꯟꯕꯩ ꯋꯥꯅꯦ
ꯎꯝ ꯎꯝ
ꯆꯥꯛ ꯏꯁꯤꯡꯕꯨ ꯆꯥꯅꯔꯕꯣ
ꯏꯁꯤꯡꯗꯤ ꯆꯥꯗ꯭ꯔꯤ
ꯆꯥꯛꯇꯤ ꯆꯔꯦꯕ
ꯆꯥꯛꯁꯨ ꯆꯥꯗ꯭ꯔꯤ ꯑꯁ ꯉꯔꯥꯡ ꯅꯍꯥꯟꯁꯦ ꯑꯩꯈꯣꯏ ꯏꯌꯥꯝꯕꯁꯤꯡꯁꯤ ꯌꯦꯟ ꯆꯥꯖꯦꯅ ꯑꯩꯈꯣꯏ ꯀꯌꯥ ꯆꯥꯗꯣꯏꯅꯣ ꯑꯩꯈꯣꯏ ꯇꯔꯨꯛ ꯆꯥꯗꯣꯏꯅꯤ ꯍꯥꯏꯔꯦ ꯑꯗꯨꯗꯤ ꯌꯦꯟ ꯀꯦꯖꯤ ꯇꯔꯦꯠꯃꯨꯛ ꯇꯧꯖꯦꯌꯦ ꯇꯔꯦꯠꯃꯨꯛ ꯇꯥꯕ ꯑꯃ ꯌꯦꯡꯉꯨꯅꯦ ꯑꯩꯁ ꯀꯔꯤꯅꯣ ꯃꯤ ꯇꯔꯨꯛ ꯆꯥꯕ ꯌꯦꯟ ꯀꯦꯖꯤ ꯇꯔꯦꯠ ꯍꯥꯏꯁꯤꯕꯣ ꯑꯗꯩꯗꯤ ꯌꯦꯟ ꯀꯦꯖꯤ ꯃꯉꯥꯒ ꯃꯈꯥꯏꯃꯨꯛ ꯇꯥꯏꯌꯦꯕ ꯁꯦꯝꯃ ꯀꯩꯅꯣ ꯇꯧꯕꯗ ꯃꯇꯨ ꯂꯣꯏ ꯐꯣꯏꯗꯣꯛꯈ꯭ꯔꯒ ꯑꯗ ꯑꯩꯈꯣꯏ ꯃꯉꯥꯅ ꯆꯥꯏꯌꯦ ꯑꯁ ꯂꯣꯏꯕꯨꯗꯤ ꯂꯣꯏꯁꯜꯂꯦ ꯈꯤꯇꯪꯈꯛ ꯂꯦꯝꯃꯤ ꯑꯗꯨꯗꯨꯒ ꯅꯣꯡꯉꯥꯜꯂꯒ ꯌꯥꯗ꯭ꯔꯦꯕꯣ ꯄꯨꯛ ꯁꯧꯒꯠꯄ ꯁꯧꯒꯠ ꯄꯨꯁꯦ ꯑꯩ ꯄꯨꯨꯛ ꯌꯦꯛ ꯑꯣꯀꯦ ꯍꯥꯏ ꯄꯨꯛ ꯌꯥꯝ ꯅꯨꯡꯉꯥꯏꯇꯕ ꯑꯗꯨꯃꯥꯏꯅ ꯇꯧꯔ ꯂꯩꯔꯤꯅꯦ ꯌꯦꯟ ꯀꯦꯖꯤ ꯃꯉꯥ ꯃꯈꯥꯏꯗꯣ ꯑꯩꯈꯣꯏ ꯃꯉꯥꯅ ꯆꯥꯏꯅꯦ
ꯄꯨꯔꯥ ꯆꯥꯛꯄꯨꯗꯤ ꯑꯝꯇ ꯌꯥꯎꯗ꯭ꯔꯦ ꯆꯥꯛꯀꯗꯤ ꯆꯥ ꯆꯥꯟꯅꯗ꯭ꯔꯦ ꯄꯥꯛ ꯃꯣꯏꯗꯤ ꯆꯥꯛ ꯑꯃꯨꯛ ꯆꯥꯔꯤ
ꯆꯥꯛꯇꯤ ꯂꯦꯃꯥꯝ ꯃꯥꯅꯤ
ꯆꯥꯛꯇꯤ ꯌꯥꯝ ꯆꯥꯅꯗ꯭ꯔꯦ ꯆꯥꯛ ꯉꯥꯛꯇ ꯆꯥꯈ꯭ꯔꯕꯅꯤ
ꯑ ꯗꯗꯥꯣ ꯀ ꯀꯥꯡꯒꯣꯁꯔ ꯑꯗꯨ꯭ꯔꯣ
ꯀꯥꯡ ꯀꯣꯏꯕꯁꯦ ꯆꯠꯁꯦꯅ ꯍꯥꯏꯅꯕꯅꯤꯗꯣ ꯆꯠꯇꯣꯣꯔꯦꯅꯁꯨ ꯈꯪꯗꯦ ꯃꯤ ꯊꯕꯛꯒ ꯂꯣꯏꯁꯤ ꯅꯔꯟ ꯑꯗꯨꯅꯤ ꯥꯟ ꯊꯕꯛꯁꯦ ꯂꯣꯏ ꯁꯤꯟꯅꯔꯕꯃꯤꯅ ꯃꯥꯏ ꯃꯥꯏ ꯊꯣꯛꯄ ꯇꯧ ꯂꯩ
ꯐꯔꯑꯝꯅꯀꯣ ꯑꯃꯨꯛꯁꯨ ꯑꯃꯨꯛꯁꯨ ꯀꯣꯏꯔꯤ ꯆꯠ ꯆꯥꯅꯤꯡꯗ꯭ꯔꯦꯕ
ꯑꯧ ꯋꯥꯈꯟꯗꯤ ꯏꯆꯠ ꯆꯠꯅꯤꯡꯗꯕꯩꯇꯔ ꯇꯧꯋꯤ ꯍꯟꯗꯛꯀꯁꯤꯦ ꯃꯃꯥꯡꯗꯗꯤ ꯌꯥꯝ ꯀꯣꯏꯕꯅꯤ ꯍꯟꯗꯛꯀꯤ ꯁꯤ ꯁꯨꯡꯣꯏ ꯀ ꯑꯣꯏꯅꯤꯡꯗꯦꯕ
ꯃꯌꯨꯝꯕꯤꯠ ꯑꯃ ꯏꯔ ꯍꯟꯕ ꯍꯥꯏ
ꯆꯤꯡꯗꯨꯕꯨꯗꯤ ꯀꯥꯞꯊꯣꯛꯎꯕ ꯌꯥꯏ ꯑꯩ ꯑꯌꯨꯛ ꯉꯟꯇꯥꯅꯤꯅ ꯑꯗꯨ ꯉꯥꯛꯇꯪꯅꯤ ꯑꯗꯩ ꯒꯥꯔꯤ ꯃꯆꯥꯗ ꯆꯠꯅꯤꯡꯗꯕꯩꯁꯦ ꯒꯥꯔꯤꯑꯆꯧꯕ ꯑꯣꯏꯅ ꯆꯠꯅꯤꯡꯕꯥꯁꯦ
ꯍꯣꯏ ꯌꯥꯥꯏꯁꯨ ꯐꯤꯖꯕ ꯍꯟꯕ꯭ꯔꯥ ꯊꯑꯣꯏꯗ